ꯑꯣ
ꯍꯂꯣ ꯍꯂꫭ ꯇꯥꯏꯌꯦ
ꯇꯨꯝꯅꯤꯡꯉꯥꯕꯣ
ꯑꯥ
ꯇꯨꯝꯅꯤꯡꯕ ꯃꯥꯜꯂꯦꯅꯦ ꯅꯪ
ꯇꯨꯝꯅꯤꯡ ꯑꯦꯗ
ꯕꯣꯜ ꯌꯦꯡꯗꯕ꯭ꯔꯥ
ꯌꯦꯉꯤ ꯌꯥꯗ꯭ꯔꯦ
ꯑꯣ ꯅꯪꯅꯒꯤ ꯇꯤ ꯌ꯭ꯗꯔꯦ
ꯌꯥꯗ꯭ꯔ ꯍꯥꯏꯒꯥ ꯑꯁꯤꯗ ꯑꯃꯨꯛ ꯆꯪꯈ꯭ꯔꯤ ꯃꫭꯏ
ꯆꯥꯛꯇꯤ ꯆꯥꯔꯕꯣ
ꯆꯥꯔꯦ ꯅꯪꯗꯤ
ꯆꯥꯔꯦ ꯀꯩ ꯃꯥꯊꯦꯟ ꯆꯥꯏ ꯉꯥꯁꯤ
ꯑꯥ ꯁꯥꯎꯒ꯭ꯔꯤ
ꯁꯥꯎꯒ꯭ꯔꯤ ꯍꯥꯎꯕꯅꯦ ꯆꯝꯊꯣꯡ ꯑꯩ ꯑꯩꯗꯤ ꯆꯝꯐꯨꯠ ꯑꯃꯒ ꯌꯦꯟ ꯌꯦꯟ ꯆꯥꯏꯌꯦ ꯉꯁꯤ
ꯍꯥꯎꯏꯅ
ꯎꯁ ꯍꯥꯎꯗꯦ ꯌꯦꯟꯒꯥ ꯎꯇꯤ ꯑꯁꯦꯡꯕ ꯁꯥꯅꯤꯅ ꯆꯥꯕ ꯋꯥꯅꯤ ꯁꯦꯡꯕ
ꯍꯧꯖꯤꯛꯇꯤ ꯀꯩꯗꯧꯔꯒꯦ ꯅꯪ
ꯑꯩ ꯍꯧꯖꯤꯛ ꯇꯨꯝꯅꯤꯡꯉꯥꯏ ꯑꯩꯁꯨ ꯇꯧꯔꯤꯗ ꯅꯪꯒꯤ ꯈꯨꯟꯖꯦꯟꯗꯨ ꯅꯪ ꯇꯨꯝꯅꯤꯡꯕ ꯃꯥꯜꯂꯦ
ꯇꯨꯝꯅꯤꯗꯦ
ꯇꯨꯝꯅꯤꯡꯗꯦ ꯂꯥꯏꯔꯤꯛ ꯂꯥꯏꯔꯤꯛ ꯀꯟꯅ ꯄꯥꯔꯤꯔꯣ ꯑꯗꯨꯗꯤ
ꯄꯥꯗꯦꯗꯥ ꯑꯣꯏ ꯄꯥꯔꯦ ꯄꯥꯔꯦ
ꯄꯥꯕ ꯅꯪ ꯄꯥꯕ ꯃꯥꯜꯂꯤꯗ ꯍꯧꯖꯤꯛ ꯃꯦꯁ ꯐꯖꯅ ꯃꯦꯁ ꯐꯖꯅ ꯈꫭꯠ ꯈꯣꯠꯄ ꯃꯥꯂꯦꯅꯦ ꯅꯪ
ꯈꯣꯠꯂꯤ
ꯑꯥ ꯐꯖꯅ ꯈꯣꯠꯂꯣ ꯂꯥꯏꯔꯤꯛ ꯄꯥꯕꯗꯤ
ꯅꯪꯁꯨ ꯂꯥꯛꯑꯣꯅꯦ
ꯍꯥꯥ
ꯅꯪꯁꯨ ꯂꯥꯛꯑꯣꯅꯦ
ꯀꯩ ꯍꯥꯏꯕ ꯇꯥꯗ꯭ꯔꯦ ꯅꯪ
ꯑꯩꯈꯣꯏꯅꯤ ꯈꯣꯠꯁꯦ
ꯑꯩ ꯑꯩ ꯑꯩꯕꯨꯗꯤ ꯃꯦꯠꯁ ꯃꯦꯠꯁꯕꯨꯨꯗꯤꯀꯣ ꯑꯩꯗꯤ ꯁꯔꯦꯟꯗꯔꯅꯦ ꯑꯇꯣꯞꯄꯗꯤ ꯑꯇꯣꯞꯄꯗꯤ ꯑꯩ ꯈꯔ ꯇꯧꯒꯦꯕ ꯑꯗꯣ ꯃꯦꯠꯁꯄꯨꯗꯤ ꯑꯩ ꯑꯁ ꯑꯁꯦꯡꯕ ꯃꯦꯠꯁꯄꯨꯗꯤ ꯑꯩ ꯇꯜꯂꯦ
ꯇꯝꯕꯤꯒꯦ
ꯍꯣꯏ ꯇꯝꯕꯤꯌꯣꯅꯦ ꯇꯝꯕꯤꯌꯣꯅꯦ ꯑꯗꯨ ꯑꯩ ꯊꯤꯔꯤꯁꯦ ꯅꯪ ꯅꯪꯉꯣꯟ ꯅꯪꯉꯣꯟꯗꯒꯨꯝꯕꯅꯦ ꯊꯤꯕꯁꯦ ꯍꯧꯖꯤꯛ ꯃꯦꯁ ꯑꯩꯅ ꯇꯜꯂꯦ ꯍꯥꯏꯕꯗ ꯃꯤ ꯈꯔꯅ ꯍꯣꯏ ꯃꯦꯁꯕꯨ ꯇꯟꯕꯅꯦꯅ ꯑꯗꯨꯝ ꯍꯥꯏꯔꯛꯑꯦꯕꯀꯣ ꯅꯪꯒꯤ ꯑꯗꯨꯃꯥꯏꯅ ꯍꯥꯏ ꯀꯕ ꯇꯝꯕꯤꯒꯦꯅ ꯍꯥꯏꯌꯦ ꯑꯁ ꯅꯪ ꯊꯥꯖꯔꯦꯍꯦ ꯑꯦ ꯂꯥꯛꯀꯦ ꯀꯣ ꯌꯦꯡ ꯂꯥꯛꯑꯒ
ꯅꯣꯠꯕꯨꯛ ꯑꯃ ꯅꯣꯠꯕꯨꯛ ꯑꯃ ꯄꯦꯟꯁꯤꯜ ꯑꯃ ꯄꯨꯔꯛꯑꯣ
ꯎꯝ ꯅꯣꯠ ꯅꯣꯠ ꯑꯅꯤ ꯄꯨꯔꯛꯒꯅꯤ
ꯌꯥꯏ ꯑꯗꯨꯁꯨ
ꯅꯨꯡꯉꯥꯏ ꯅꯨꯡꯉꯥꯏꯗꯤ ꯅꯨꯡꯉꯥꯏꯔꯤꯕꯣ ꯅꯪꯕꯨ
ꯅꯨꯡꯉꯥꯏꯌꯦꯗ ꯉꯁꯤꯗꯤ ꯀꯥꯏ ꯆꯠꯂꯦ
ꯑꯩ ꯑꯗꯨꯝ ꯂꯩꯌꯦꯗ ꯉꯔꯥꯡ ꯕꯣꯜ ꯌꯦꯡꯕꯒꯤꯀꯣ ꯑꯁ
ꯎꯝ
ꯉꯔꯥꯡ ꯇꯨꯝꯗꯕꯒꯤ ꯑꯩ ꯑꯃꯨꯛꯀ ꯇꯨꯝꯃꯦ
ꯉꯁꯤꯗꯤ ꯌꯦꯡꯗ꯭ꯔꯦ
ꯉꯁꯥꯏ ꯌꯦꯡꯉꯦ ꯑꯗꯣ ꯒꯣꯜ ꯆꯟꯈ꯭ꯔꯕꯅꯤꯅ ꯅꯠꯇꯦ ꯑꯩ ꯑꯩ ꯑꯩꯒꯤꯗꯤ ꯑꯩꯗꯤ ꯌꯥꯗꯦ ꯃꯥ ꯃꯣꯏꯒꯤꯗꯣ ꯍꯧꯖꯤꯛ ꯆꯥꯕꯗꯣ ꯑꯩ ꯑꯩꯗꯤ ꯑꯣꯄꯣꯅꯦꯟ ꯇꯤꯝꯗ ꯁꯞꯄꯣꯔꯠ ꯇꯧꯕꯅꯦ ꯍꯥꯏꯗꯤ ꯑꯃꯗꯨꯗꯤ ꯌꯥꯗ꯭ꯔꯦ ꯑꯩ ꯑꯩꯒꯤ ꯑꯣꯄꯤꯅꯤꯌꯟꯅꯤ ꯑꯩꯒꯤ ꯑꯦꯅꯤꯃꯤꯅꯦ ꯑꯩꯗꯤ ꯉꯔꯥꯡ ꯅꯨꯡꯗꯥꯡ ꯁꯅꯥꯔꯒ ꯁꯤꯈ꯭ꯔꯕꯗꯣ
ꯎꯝ
ꯑꯩꯗꯤ ꯃꯪꯉꯣꯟꯟꯗꯅꯦ
ꯑꯗꯨꯗꯤꯕꯣ ꯑꯃꯛ ꯌꯦꯡꯅꯤꯡꯗ꯭ꯔꯦ
ꯉꯔꯥꯡꯗꯤ ꯑꯁ ꯀꯞꯅꯤꯡꯕ ꯐꯥꯎ ꯐꯥꯎꯋꯦꯅꯦ ꯑꯁ
ꯀꯞꯄꯨꯅꯦ
ꯑꯁ ꯍꯨꯖꯤꯛ ꯀꯞꯄꯨꯔꯣ
ꯍꯧꯖꯤꯛꯇꯤ ꯊꯦꯡꯉꯦ
ꯅꯉꯣꯟ ꯅꯪꯉꯣꯟꯗ ꯑꯣꯏꯅ ꯀꯥꯞꯄꯤꯔꯒꯦ ꯑꯗꯨꯗꯤ
ꯍꯧꯖꯤꯛꯗꯤ ꯊꯦꯡꯉ ꯍꯥꯏ
ꯑꯥ ꯅꯇꯣꯝꯗꯔꯣ ꯅꯪ
ꯑ
ꯀꯅꯥꯒ
ꯃꯤ ꯌꯥꯝꯃꯦ
ꯃꯥ ꯄꯥꯟꯗ꯭ꯔꯣꯁꯨꯣꯈꯣꯏ ꯔꯣꯝꯗ꯭ꯔ ꯁꯪꯉꯥꯏ ꯑꯩꯈꯣꯏꯔꯣꯝꯗ
ꯎꯝ ꯇꯪꯗꯤꯦ
ꯑꯩꯁꯨ ꯁꯤ ꯂꯩꯗ ꯑꯁ ꯁ ꯅꯣꯏꯗꯨꯗꯤ ꯁꯥꯗꯕ꯭ꯔꯣ
ꯁꯥꯕꯗꯤ ꯁꯦ ꯍꯧꯖꯤ ꯅꯣꯡ ꯆꯨꯏꯅꯦ
ꯑꯦ ꯅꯣꯏꯗ ꯅꯅꯨꯡ ꯆꯥꯎꯕ꯭ꯔꯥ
ꯎꯝ ꯅꯣꯏꯗ ꯆꯨꯗꯦ
ꯍꯣꯏ ꯑꯗꯨꯗꯤ ꯆꯨꯗꯦ ꯍꯣꯏ ꯑꯩꯗꯤ ꯐꯦꯟ ꯑꯅꯤ ꯊꯥꯕꯅꯦ ꯐꯦꯟ ꯑꯆꯧꯕ ꯑꯃ ꯑꯗꯨꯝ ꯃꯆꯥ ꯑꯃ
ꯐꯦꯟ ꯊꯥꯕꯗꯣ ꯍꯦꯟꯅ ꯁꯥꯕꯅꯦ
ꯅꯠꯇꯦ ꯑꯩ ꯑꯩꯒꯤꯗꯤ ꯁꯤꯂꯤꯡ ꯐꯦꯟ ꯅꯠꯇꯦ ꯇꯦꯕꯜ ꯇꯦꯕꯜ ꯐꯦꯟ ꯑꯃ ꯑꯗꯨꯒ ꯏꯁꯇꯦꯟꯗꯤꯡ ꯐꯦꯟ ꯑꯃ ꯂꯩꯕꯀꯣ
ꯑꯣ
ꯑꯗꯨ ꯑꯗꯨ ꯂꯩꯗ꯭ꯔꯗꯤ ꯑꯁ ꯇꯨꯝꯕ ꯉꯝꯅꯤꯅꯦ ꯑꯩꯗꯣ ꯈꯔ ꯈꯔ ꯅꯣꯏꯕꯒꯤꯀꯣ
ꯃꯄꯥꯅ ꯇꯨꯝꯃꯨ
ꯃꯄꯥꯟꯗ ꯃꯄꯥꯟꯗ ꯍꯣꯏ ꯇꯦꯔꯦꯁꯇꯨ ꯇꯨꯝꯐꯝ ꯂꯩꯌꯦ ꯑꯗꯣ ꯀꯥꯡ ꯆꯤꯛꯄꯗꯀꯣ ꯍꯣꯏ ꯑꯩꯈꯣꯏ ꯃꯊꯛꯇ ꯇꯨꯝꯐꯝ ꯂꯩꯌꯦ ꯑꯗꯣ ꯇꯨꯝꯃꯗꯤ ꯅꯨꯡꯗꯤ ꯅꯨꯡꯉꯥꯏꯌꯦ ꯑꯗꯣ ꯀꯥꯡ ꯌꯥꯝꯃꯟꯕꯒꯤꯀꯣ
ꯀꯩꯅꯩꯅꯣ ꯊꯥꯔꯣ
ꯃꯁꯀꯤꯇꯣ ꯅꯅꯦꯊꯥꯔꯁꯨꯣꯏ ꯑꯗꯨ ꯈꯪꯗꯦ ꯃꯣꯏ ꯀꯥꯡꯁꯦ ꯌꯥꯝ ꯁꯤꯁꯤꯡꯃ ꯃꯥꯔꯦ ꯃꯣꯏ ꯀꯥꯟꯗ
ꯅꯪꯒꯤ ꯍꯦꯟꯅ ꯁꯦꯡꯕ꯭ꯔꯣꯅꯦ
ꯍꯣꯏ ꯀꯥꯡꯁꯤꯅ ꯁꯤꯡꯉꯤ
ꯎ
ꯃꯣꯏꯁꯨ ꯖꯒꯥꯠ ꯖꯒꯥꯠ ꯌꯝ ꯇꯧꯑꯦꯏꯕꯀꯣ ꯀꯥꯡ ꯇꯨꯃꯤꯟꯅ ꯂꯥꯛꯑꯒ ꯆꯤꯛꯄꯗꯨꯗꯤ ꯑꯩ
ꯀꯩꯅꯩꯅꯣ ꯇꯨꯝꯃ ꯀꯥꯟꯗ ꯑꯣꯛ ꯃꯈꯣꯟ ꯇꯥꯎ
ꯑꯗꯨ ꯏꯚꯦꯠ ꯇꯧꯕ
ꯌꯥꯗꯦꯅꯦ ꯀꯥꯡꯁꯤꯡꯁꯦ
ꯍꯣꯔꯅ ꯑꫭꯏꯒꯤ ꯀꯔꯤꯒꯤ ꯀꯥꯡꯗꯣ ꯑꯁ
ꯃꯈꯣꯏꯗ ꯇꯨꯝꯗ꯭ꯔꯕ ꯀꯥꯡꯁꯤꯡꯗꯤ
ꯈꯪꯗꯦ ꯑꯩꯁꯨ ꯀꯥꯡꯒꯤ ꯏꯁꯄꯤꯁꯤꯌꯦꯁꯇꯤ ꯅꯠꯇꯦ
ꯈꯪꯅꯤꯡꯉꯤꯍꯦ
ꯅꯍꯪ ꯃꯦꯠꯁ ꯍꯩꯕꯅꯤꯅ ꯀꯜꯀꯨꯂꯦꯠ ꯇꯧꯔꯒ ꯍꯪꯉꯣ
ꯇꯨꯝꯗꯕ ꯇꯨꯝꯗꯕ ꯃꯥꯜꯂꯦꯗ ꯃꯣꯏꯁꯨ ꯌꯥꯝ ꯄꯪ ꯉꯦꯅ
ꯇꯨꯝꯔꯣꯛ ꯄꯨꯡ ꯀꯌꯥꯗ ꯋꯥꯒꯠꯄ꯭ꯔꯥꯅ ꯃꯦꯖꯇ ꯀꯛꯈꯂꯦ ꯇꯧꯔꯗꯅ
ꯃꯦꯠꯁꯇ ꯂꯩꯇꯕꯒꯤ ꯑꯩꯉꯣꯟꯗ ꯍꯪꯕꯅꯤ
ꯅꯠꯇꯦ ꯀꯀꯨꯂꯦꯛꯁꯟꯗꯤ ꯂꯣꯏ ꯂꯩꯕꯅꯤꯗꯅ ꯃꯦꯁꯇꯗꯤ ꯏꯁꯄꯤꯠ ꯀꯩꯀ ꯑꯗꯨꯝ ꯇꯥꯏꯃꯤꯡ ꯀꯩꯒ ꯂꯣꯏ ꯂꯩꯗꯅ ꯃꯦꯠꯁ ꯐꯣꯝ ꯂꯥꯑ ꯂꯩꯔꯗꯤ
ꯉ ꯁꯤ ꯇꯧꯋꯦꯅ ꯑꯗꯨꯗꯤ
ꯍꯣꯏ ꯍꯣꯏ ꯍꯣꯏ ꯍꯌꯦꯡ ꯍꯌꯦꯡ ꯑꯣꯏꯅ ꯇꯧꯔꯒ ꯑꯩꯉꯣꯟꯗ ꯄꯥꯎ ꯑꯗꯨ ꯐꯥꯎꯔꯛꯑ ꯀꯣ
ꯇꯧꯗ꯭ꯔꯁꯨ ꯇꯨꯝꯗꯕ ꯃꯥꯜꯂꯦ ꯃꯣꯏ ꯌꯥꯝ ꯀꯪꯉꯦꯅꯨꯝꯗ꯭ꯔ ꯑꯗꯩ ꯃꯣꯏ ꯅꯅꯨꯡꯉ ꯑꯣꯏꯒꯅꯤꯕ ꯏ ꯊꯛꯂꯒ ꯊꯛꯂꯒ ꯌꯥꯝ ꯀꯪꯉꯦ꯫
ꯀꯥꯡ ꯀꯥꯡꯁꯦ ꯃꯨꯛ ꯌꯥꯝ ꯆꯥꯎꯈꯠꯇꯦ ꯃꯤꯒꯤ ꯏ ꯃꯤꯒꯤ ꯏ ꯊꯛꯂꯒ ꯍꯤꯡꯕꯁꯦ ꯑꯁ ꯀꯩꯅꯣ ꯈꯜꯂꯦ ꯍꯥꯏꯗꯤ ꯅꯪꯗꯤ ꯀꯩ ꯈꯜꯂꯤꯅꯣ ꯀꯥꯡꯁꯤꯡꯗꯣ
ꯅꯨꯡꯁꯤ
ꯅꯨꯡꯁꯤꯌꯦ
ꯍꯣꯏ
ꯑꯁ ꯅꯪꯁꯦ
ꯇꯨꯝꯕ ꯀꯥꯟꯗ ꯇꯨꯝꯕ ꯀꯥꯟꯗ ꯑꯩꯈꯣꯏꯒꯤ ꯏꯅꯥꯛꯇ ꯂꯥꯛꯑꯒ ꯏꯁꯩ ꯁꯛꯂꯤꯗꯨꯗꯤ
ꯃꯣꯏꯒꯤ ꯏꯁꯩꯗꯣ ꯇꯥꯅꯤꯡꯗꯕ ꯏꯁꯩꯈꯛ ꯉꯥꯛꯇꯅꯦꯕ
ꯅꯪꯒꯦꯟ ꯃꯣꯏꯒꯤ ꯏꯁꯩꯗꯨ ꯅꯪꯒꯦꯟ ꯇꯥꯗꯕꯒꯤꯅꯦ
ꯑꯇꯣꯞꯄ ꯑꯇꯣꯞꯄ ꯐꯐꯝꯐꯝ ꯂꯩꯔꯁꯨ ꯃꯣꯏꯒꯤ ꯏꯁꯗꯣ ꯎꯝ ꯁꯥꯛꯔꯅꯤ ꯑꯩꯒꯤ ꯃꯐꯝꯗ ꯂꯩꯔꯁꯨ ꯑꯗꯨꯝ ꯅꯪ ꯅꯪꯉꯣꯟꯗ ꯂꯕ ꯀꯥꯡꯁꯤꯡꯅ ꯏꯁꯩ ꯁꯛꯄꯗꯣ ꯑꯩꯉꯣꯟꯗꯁꯨ ꯑꯗꯨꯝ ꯁꯛꯑꯅꯦꯕꯀꯣ ꯑꯗꯨꯒꯤ ꯑꯇꯣꯞ ꯑꯇꯣꯞꯄ ꯏꯁꯩꯗꯣ ꯁꯥꯔꯗꯤ ꯑꯩꯈꯣꯏ ꯇꯨꯝꯕꯁꯨ ꯅꯨꯡꯉꯥꯏꯗꯅ
ꯑꯩꯈꯣꯏꯒꯤ ꯀꯥꯡꯗꯤ
ꯏ ꯏꯂꯤ ꯏ ꯏꯪꯂꯤꯁ ꯁꯥꯏ ꯁꯥꯀꯅꯦ ꯑꯗꯨ
ꯍꯣꯏ ꯏꯪꯂꯤꯁ ꯏꯁꯩ ꯁꯛꯏꯅꯦ ꯉꯁꯤ ꯊꯥꯛ ꯊꯥꯕꯤꯒꯦ ꯅꯪ ꯑꯣꯟꯗ ꯇꯥꯛꯑꯣ ꯅꯪꯁꯨ
ꯐꯥꯒꯤ ꯅꯠꯇꯦ ꯅꯣꯏꯒꯤ ꯀꯥꯡꯁꯤꯗꯤ ꯑꯗꯨꯗꯤ
ꯑꯗꯨꯅꯅꯦ ꯅꯨꯡꯁꯤ ꯍꯥꯏꯕꯗꯣ
ꯑ ꯑꯗꯨꯗꯤ ꯕ꯭ꯔꯤꯇꯤꯁꯀꯤ ꯀꯥꯡꯪ ꯃꯥꯜꯂꯦ ꯑꯗꯨ
ꯑꯕꯔꯇꯤꯁꯤ ꯑꯕꯔꯇꯤ
ꯑꯩꯉꯣꯟꯗ ꯂꯥꯏꯏꯕꯗꯤ ꯑꯩꯉꯣꯟꯗ ꯂꯥꯏꯏꯕꯗꯨꯗꯤ
ꯂꯣꯀꯦꯜꯒꯤ ꯑꯣꯏꯔꯝꯅꯤ
ꯂ ꯂꯀ ꯂꯥꯛꯕꯀꯣ
ꯉꯔꯥꯡꯗꯒꯤ ꯊꯥꯔꯛꯄꯅꯦ
ꯅꯪꯒꯤꯗꯤ ꯐꯣꯔꯦꯟꯒꯤꯅꯤ ꯑꯁ ꯑꯩ ꯑꯃꯨꯛꯀ ꯇꯥꯅꯤꯡꯉꯤꯅꯦꯗꯤ ꯅꯪꯒꯤ ꯊꯔꯛꯑꯣꯀꯣ ꯅꯟꯅ
ꯍ ꯊꯥꯔꯛꯀꯦ ꯉꯁꯤ ꯊꯥꯔꯛꯎꯔꯥ ꯍꯌꯦꯡ ꯊꯥꯔꯛꯎꯔꯥ
ꯍꯧꯖꯤꯛꯁꯨꯨꯊꯔꯕ ꯌꯥꯏ
ꯑꯦ ꯊꯔꯛꯀꯦ
ꯇꯅꯤꯡꯕꯅ ꯂꯣꯏꯔꯦ ꯍꯥꯢ
ꯀꯌꯥ ꯊꯔꯥꯎꯔ
ꯅꯪꯒꯤ ꯀꯨꯁꯤꯅꯦ ꯅꯪ
ꯑꯅꯤ ꯊꯥꯔꯛꯒꯗꯤ ꯌꯥꯏꯔꯗꯅ
ꯑ ꯑꯅꯤ ꯊꯔꯥꯎ
ꯁꯥꯏꯠ ꯑꯃꯗ ꯑꯃ ꯁꯥꯏꯠ ꯑꯃꯗ ꯑꯃ
ꯍꯤꯟꯗꯤꯒꯤꯗꯤ ꯂꯩꯇꯕ꯭ꯔꯥ
ꯍꯅꯤ ꯏꯗꯤ ꯑ ꯂꯝꯕꯤꯗ ꯆꯂꯦ
ꯍꯍ ꯍꯧꯖꯤꯛꯕꯨꯗꯤ ꯂꯥꯛꯇ꯭ꯔꯤꯗ
ꯑꯣ ꯅꯪ ꯅꯪ ꯅꯪꯉꯣꯟꯗ ꯂꯩꯔꯤꯁꯦ ꯍꯧꯖꯤꯛ ꯍꯧꯖꯤꯛ ꯂꯩꯔꯤꯁꯦ ꯐꯣꯔꯦꯟꯒꯤ ꯉꯥꯛꯇꯅꯦꯕꯀꯣ
ꯑꯥ ꯐꯣꯔꯦꯟꯒꯤ ꯉꯥꯛꯇꯅꯦ
ꯑꯁ ꯑꯗꯣ ꯁꯤꯡꯒꯥꯔ ꯃꯤꯡꯗꯤ ꯈꯪꯕ꯭ꯔꯥ ꯍꯥꯏ
ꯑ ꯀ ꯍꯪꯗ꯭ꯔꯦ ꯍꯪꯗ꯭ꯔꯤꯗ ꯉꯔꯥꯡꯗꯒꯤ ꯂꯥꯛꯕꯅ ꯃꯣꯏꯁꯨ ꯄꯤꯖꯤꯗ ꯑꯣꯏꯕ
ꯑꯣ ꯑꯣ ꯑꯣ ꯍꯣꯔꯦꯟ ꯍꯥꯡꯉꯨꯀꯣ ꯑꯗꯨꯗꯤ
ꯍꯞꯇꯥ ꯍꯞꯇꯥ ꯑꯃ ꯂꯩꯔꯗꯤ ꯍꯤꯟꯗꯤꯒꯤ ꯀꯥꯝꯖꯨ ꯂꯥꯛꯑꯅꯤ
ꯑꯣ ꯑꯆꯥ ꯑꯩꯉꯣꯟꯗꯗꯤ ꯑꯩꯉꯣꯟ ꯑꯩꯉꯣꯟꯗ ꯂꯩꯕ ꯀꯥꯡꯁꯤꯡꯗꯤ ꯃꯅꯤꯄꯨꯔꯤ ꯈꯛꯇ ꯉꯥꯡꯉꯦꯕꯀꯣ
ꯍꯣꯏ
ꯑꯗꯨꯒꯤ ꯇꯥꯅꯤꯡꯕꯖꯨ ꯇꯥꯅꯤꯡꯗꯦ ꯑꯩ
ꯑꯩꯉꯣꯟꯗ ꯊꯥꯔꯛꯎꯅꯦ
ꯍꯣꯏ ꯍꯣꯏ ꯍꯣꯏ ꯑꯩ ꯍꯣꯔꯦꯟ ꯊꯥꯔꯛꯀꯦ
ꯑꯩꯈꯣꯏ ꯑꯩꯈꯣꯏꯒꯤ ꯀꯥꯡ ꯀꯥꯡꯁꯤꯡꯒ ꯅꯣꯏꯒꯤ ꯀꯥꯡꯁꯤꯒ ꯀꯩꯅꯣ ꯑꯦꯛꯆꯦꯟꯖ ꯇꯧꯁꯤꯅꯦ
ꯅꯪꯒꯤꯗꯤ ꯍꯦꯜꯂꯤꯗ ꯅꯪ ꯅꯪꯒꯤꯗꯤ ꯑ ꯐꯣꯔꯦ ꯑꯩꯒꯤꯗꯤ ꯄꯨꯔꯥ ꯂꯣꯀꯦꯜꯅꯦꯕꯀꯣ
ꯑꯗꯣ ꯍꯧꯖꯤꯛ ꯅꯪꯒꯤ ꯏꯟꯐꯣꯔꯃꯦꯁꯟ ꯑ ꯍꯤ ꯄꯤꯔꯒꯦꯕ